ꯍꯜꯂꯣ
ꯍꯣꯏ ꯇꯥꯏꯀꯣ
ꯑꯣ ꯇꯥꯕꯤꯔꯤ ꯇꯥꯕꯤꯔꯤ
ꯃꯤꯇꯤꯡ ꯆꯠꯇ꯭ꯔꯤꯕ꯭ꯔꯣ
ꯆꯠꯂꯒ ꯉꯥꯏꯔꯤꯅꯦ ꯑꯗꯨ
ꯃꯤ ꯂꯥꯛꯇꯕ
ꯎꯝ
ꯐꯩꯌꯦ ꯑꯗꯨꯗꯤ ꯃꯤꯅꯤꯠ ꯇꯔꯥ ꯃꯉꯥꯗꯤ ꯂꯩꯅꯤꯅ ꯃꯤ ꯉꯥꯏꯔꯒ
ꯍꯣꯏ
ꯑꯗꯨꯒꯤ ꯀꯣꯜ ꯇꯧꯔꯛꯄꯖꯥꯠꯅꯤꯀꯣ ꯅꯪꯁꯦ
ꯃꯥꯅꯤ ꯃꯥꯅꯤ
ꯌꯥꯝ ꯁꯤꯡꯉꯦꯍꯦ ꯅꯪꯁꯨ
ꯁꯤꯡꯗꯗꯤ ꯌꯥꯗ꯭ꯔꯦꯅꯦ ꯍꯟꯗꯛ ꯃꯔꯛꯁꯤ
ꯅꯨꯃꯤꯠ ꯑꯃꯥ ꯉꯞꯇ ꯂꯩꯕꯒꯤꯀꯣ ꯁꯤꯡꯗ꯭ꯔꯗꯤ ꯌꯥꯗꯕ ꯃꯇꯝ
ꯄꯥꯏꯔꯇ꯭ꯔꯦꯅꯦ ꯑꯩꯈꯣꯏꯁꯦ ꯅꯣꯏꯁꯤ ꯂꯣꯏꯔꯝꯅꯤ ꯅꯨꯡꯉꯥꯏꯔꯝꯃꯅꯤ ꯍꯧꯖꯤꯛꯇꯤ
ꯉꯥꯏꯕꯅ ꯑꯩ ꯃꯤꯒꯤ ꯄꯥꯏꯔꯒ ꯂꯩꯕꯅꯤꯅꯦ
ꯚꯤ ꯑꯥꯏ ꯄꯤ ꯃꯑꯣꯡꯗꯅꯦꯕ ꯍꯧꯖꯤꯛꯁꯦ
ꯑ ꯑꯦꯛꯖꯥꯝ ꯂꯣꯏꯕꯒꯨꯝ ꯐꯤꯜ ꯇꯧꯕꯀꯣ
ꯑ
ꯑꯁꯤꯁꯦ ꯊꯕꯥꯛꯁꯦ
ꯀꯌꯥꯃꯨꯛꯗꯤ ꯀꯌꯥꯃꯨꯛꯗꯤ ꯆꯪꯉꯒꯦ ꯅꯪꯕꯣ
ꯑꯁ ꯀꯤꯒꯨꯝꯕ ꯍꯥꯏꯌꯨꯅꯨꯗ ꯅꯁ ꯄꯥꯏ ꯆꯅꯤ
ꯌꯨꯝꯒ ꯁꯥꯒꯠꯂꯦꯅ ꯇꯥꯏꯅꯦ
ꯑꯁ ꯇꯥꯔꯃꯅꯤ ꯌꯨꯝ ꯑꯅꯤ ꯑꯍꯨꯝ ꯁꯥꯡꯈ꯭ꯔꯦ ꯑꯩꯒꯤ
ꯂꯝꯒꯁꯦ ꯁꯅꯥꯅꯒ ꯁꯅꯥꯒꯁꯦ ꯌꯣꯝꯃꯦ ꯍꯥꯏꯅꯦ ꯅꯪꯒꯤ ꯍꯛꯆꯥꯡꯁꯦ
ꯎꯝ ꯌꯨꯝ ꯁꯥꯕꯁꯨ ꯁꯅꯥꯒꯤ ꯌꯨꯝ ꯀꯣ ꯁꯅꯥ ꯂꯩꯕꯥꯛꯇ ꯂꯩꯕꯅꯤꯅ ꯁꯅꯥꯒꯤ ꯌꯨꯝ ꯉꯛꯇ ꯁꯥꯈ꯭ꯔꯦꯅꯦ ꯑꯩꯁꯦ
ꯃꯥꯅꯦ ꯃꯥꯅꯤ ꯀꯩꯗꯧꯔꯤꯅꯣ ꯍꯧꯖꯤꯛꯇꯤ
ꯇꯤꯚꯤ ꯌꯦꯡꯗꯨꯅ ꯂꯩꯌꯦ ꯉꯁꯤꯗꯤ ꯅꯣꯡ ꯆꯨꯕ ꯃꯄꯥꯟ ꯊꯣꯛꯈ꯭ꯔꯣꯏꯗ
ꯎꯝ ꯅꯣꯡ ꯇꯥꯕ꯭ꯔꯣ
ꯅꯣꯡ ꯇꯥꯏ ꯍꯧꯖꯤꯛꯇꯤ ꯈꯔ ꯐꯔꯦ ꯑꯗꯨ ꯑꯣꯏꯔꯁꯨ ꯑꯗꯨꯝ ꯃꯄꯥꯟ ꯊꯣꯛꯄ ꯅꯨꯡꯉꯥꯏꯇꯦ
ꯍꯣꯏ
ꯂꯝꯕꯤꯗꯣ ꯐꯠꯇꯦꯕꯀꯣ
ꯎꯝ ꯆꯕꯦꯠ ꯆꯕꯦꯠ ꯇꯧꯕ ꯇꯧꯕꯅ
ꯆꯥꯛ ꯆꯥꯛ ꯆꯨꯛ ꯆꯨꯛ ꯇꯧꯕ ꯑꯩꯈꯣꯏꯒꯤ ꯁꯟꯗꯥꯁꯦ ꯌꯥꯗ꯭ꯔꯦꯕ
ꯀꯅꯥ ꯀꯅꯥ ꯂꯩꯔꯤꯕ
ꯌꯥꯝ ꯂꯩꯌꯦꯗ
ꯎꯝ
ꯑꯉꯥꯡ ꯑꯃ ꯁ꯭ꯀꯨꯜ ꯆꯠꯂꯒ ꯍꯂꯛꯑꯦ ꯄ꯭ꯂꯦ ꯁ꯭ꯀꯨꯜꯗ ꯇꯝꯕ ꯅꯨꯄꯤ ꯑꯗꯨꯒ ꯑꯉꯥꯡ ꯑꯇꯩ ꯂꯥꯛꯇ꯭ꯔꯤ ꯑꯗꯨꯒ ꯃꯥꯒꯤ ꯏꯃꯥ ꯑꯗꯨꯝ ꯂꯣꯏꯅ ꯂꯩ ꯑꯩꯈꯣꯏ ꯌꯨꯝꯗꯤ ꯑꯆꯧꯕꯅꯤ ꯑꯩ ꯁꯥꯕ ꯉꯝꯗꯕꯦ ꯌꯨꯝꯁ ꯑꯆꯧꯕ ꯑꯣꯏꯕꯅꯤꯅ ꯌꯨꯝ ꯁꯥꯕ ꯉꯝꯗ꯭ꯔꯤꯅꯦ
ꯑ ꯈꯪꯗ꯭ꯔꯦꯗ
ꯅꯪꯁꯨ ꯁꯅꯥ ꯂꯩꯕꯥꯛꯇ ꯂꯩꯕ꯭ꯔꯣ ꯅꯨꯡꯉꯥꯏꯔꯝꯅꯦ ꯑꯗꯨꯗꯤ
ꯅꯨꯡꯉꯥꯏꯕꯅ ꯍꯥꯏꯅꯤꯡꯉꯥꯏ ꯂꯩꯇ꯭ꯔꯦ ꯅꯨꯡꯉꯥꯏꯕꯁꯦ
ꯁꯥꯅꯥ ꯁꯦꯝꯃ ꯇꯧꯕ ꯅꯪꯁꯨ ꯑꯗꯨꯗꯤ ꯑꯩꯒꯨꯝꯅ ꯁꯅꯥ ꯌꯨꯝꯒ ꯎꯝ ꯑꯗꯨ ꯅꯪ ꯁꯣꯈ꯭ꯔꯤ ꯆꯥꯈ꯭ꯔꯕ꯭ꯔꯣ ꯍꯧꯖꯤꯛꯇꯤ
ꯁꯧꯔꯤ ꯆꯈꯦ
ꯌꯥꯝꯅ ꯆꯥꯕ꯭ꯔꯣ
ꯑꯁ ꯃꯍꯤꯒꯁꯦ ꯄꯨꯔꯥ ꯊꯛꯊꯈ꯭ꯔꯦ
ꯐꯩ ꯐꯩ
ꯍꯣꯔꯦꯟꯗꯤ ꯍꯣꯔꯦꯟꯗꯤ ꯂꯥꯝꯂꯛꯀꯗ꯭ꯔꯥ ꯈꯪꯗꯦ
ꯌꯥꯝꯒꯅꯤ ꯁꯣꯏꯗ꯭ꯔꯦ ꯅꯪꯁꯦ ꯕꯤꯁꯀꯤꯠ ꯄꯨꯔꯒ ꯆꯠꯂꯣ
ꯑꯗꯨꯅ ꯐꯥꯗꯧ ꯃꯥꯜꯂꯦ
ꯎꯝ ꯅꯪꯒꯤ ꯄꯣꯀꯦꯠꯇ ꯍꯥꯕ꯭ꯔꯒ ꯀꯣ ꯑꯗꯨꯝ ꯄꯨꯔꯒ ꯆꯠꯜꯂꯣ ꯃꯁꯤ ꯑꯩ ꯑꯁ ꯑꯩ ꯇꯧꯅꯤꯡꯕ ꯇꯧꯕ ꯌꯥꯗꯦꯅꯦ ꯉ ꯁꯤ
ꯅꯣꯡ ꯇꯥꯔꯁꯨ ꯁꯥꯏꯅꯦ
ꯅꯣꯡ ꯇꯥꯔꯁꯨ ꯁꯛꯑꯕꯅꯤ ꯍꯣꯏ ꯅꯪꯁꯨ ꯑꯁꯤ ꯇꯝꯄꯥꯛꯇ ꯂꯩꯕ꯭ꯔꯥ
ꯍꯣꯏ ꯇꯝꯄꯥꯛꯇ ꯂꯩꯦ
ꯃꯠ ꯑꯥꯛꯇꯗꯂ ꯑꯩꯇ꯭ꯔꯦ
ꯏꯝꯄꯥꯛꯇ ꯂꯩꯔꯒ ꯅꯪꯁꯦ ꯀꯔꯤ ꯑꯦꯅꯨꯋꯦꯜ ꯃꯤꯇꯤꯡ ꯂꯩꯕ꯭ꯔꯥ ꯈꯪꯗ꯭ꯔꯦ ꯑꯩꯁꯦ
ꯃꯇꯛꯇꯗꯤ ꯂꯩꯇ꯭ꯔꯦ ꯇꯝꯄꯥꯛꯇ ꯂꯩꯕꯒꯣ ꯍꯟꯗꯣꯛꯁꯦ
ꯎꯝ ꯅꯍꯪꯗꯤ ꯑꯁꯤ ꯑꯁꯤ ꯉꯥꯛ ꯇꯔꯥ ꯄꯥꯏꯕꯗꯣ
ꯍꯣꯏ ꯅꯣꯏꯗꯤ ꯃ ꯑꯇꯣꯞꯄ ꯂꯩꯇꯦ ꯅꯣꯏꯗꯤ ꯃꯔꯤ ꯃꯉꯥ ꯄꯥꯏ ꯃꯥꯜꯂꯦꯅꯦ
ꯑ ꯃꯦꯒꯤ ꯑꯩꯒꯤꯗꯤ ꯑꯃꯥꯡ ꯉꯥꯛꯄꯅꯤꯅ ꯃꯤꯒꯤ ꯇꯧꯕꯤꯕꯅꯤꯗ ꯍꯥꯏꯅ
ꯎꯝ ꯃꯤꯒꯤ ꯇꯧꯕ ꯍꯥꯏꯕꯁꯦ ꯑꯗꯨꯝ ꯅꯝꯕꯔ ꯄꯤꯔ ꯑꯗꯨꯝ ꯌꯥꯕ꯭ꯔꯣ
ꯑꯣꯏꯣꯏꯗ
ꯑꯣ
ꯀꯔ ꯀꯣꯏꯅꯤ ꯅꯪꯗꯤ ꯀꯌꯥꯗ ꯇꯧꯕ ꯍꯧꯧꯕ꯭ꯔꯣꯅꯦ
ꯑꯩ ꯀꯨꯏꯗ꯭ꯔꯤꯑꯦ ꯍꯞꯇꯥ
ꯑꯣ
ꯀꯨꯏꯗ꯭ꯔꯤ ꯍꯞꯇꯥ ꯑꯃꯔꯛ ꯑꯅꯤꯔꯣ
ꯑꯣ
ꯑꯗꯨꯒꯤ ꯑꯗꯨꯝ ꯀꯨꯏꯗꯕꯅꯤꯅ ꯑꯩꯈꯣꯏꯗꯤ
ꯍꯞꯇꯥ ꯑꯃ ꯑꯅꯤ ꯑꯗꯨ ꯑꯃ ꯉꯛꯇ ꯄꯥꯏꯕ꯭ꯔꯣ ꯅꯪꯗꯤ
ꯎꯝ
ꯃꯤ ꯅꯠꯇꯦ ꯍꯦ ꯁꯤꯒꯃꯟ ꯌꯗꯣꯗꯤ
ꯌꯥ
ꯑꯣ ꯃꯤ ꯃꯤ ꯑꯣꯏꯒꯦꯔꯗꯤ ꯀꯌꯥ ꯄꯥꯏꯒꯗꯧꯕ
ꯃꯤ ꯑꯣꯏꯒꯦ ꯍꯥꯏꯔꯗꯤ ꯍꯞꯇꯥ ꯑꯃꯗꯤ ꯑꯁꯤ ꯂꯣꯏꯁꯤꯟꯒꯗꯕꯅꯤ ꯅꯪꯁꯨ
ꯂꯣꯏꯁꯤꯟꯈꯤꯗꯧꯕꯗꯣ ꯂꯣꯏꯁꯤꯟꯕ ꯌꯥꯗꯕꯩꯅꯤꯅꯦ
ꯊꯕꯛ ꯌꯥꯝ ꯆꯤꯟꯕ꯭ꯔꯣ ꯅꯪꯕꯣ
ꯑ ꯊꯕꯛꯒꯤ ꯊꯕꯛ ꯉꯥꯛꯇ ꯑꯣꯏꯔꯦ
ꯎꯝ ꯇ ꯌ ꯋꯥꯔ ꯃꯅꯤ ꯑꯗꯨꯗꯤ ꯅꯪꯉ ꯊꯕꯛꯇꯣ ꯄꯩꯁꯥ ꯌꯥꯝ ꯌꯥꯝ ꯂꯥꯛꯄ ꯊꯕꯛ ꯇꯧꯕ ꯑꯣꯏꯔꯝꯒꯅꯤ
ꯑꯁ ꯌꯥꯝꯗꯕꯩꯗ ꯑꯃꯨꯛ ꯁꯤ ꯁꯤꯗ ꯇꯧꯔꯤꯅꯤꯅꯦ ꯌꯥꯝꯕꯩ ꯁꯤ ꯇꯧꯔꯣꯏꯅꯦ
ꯌꯥꯝꯔꯥꯃꯤꯅꯤꯗ ꯎꯝ ꯑꯩꯅ ꯍꯧꯖꯤꯛ ꯃꯅꯤꯄꯨꯔꯤ ꯏꯁꯩ ꯌꯦꯡꯂꯡꯒ ꯂꯩꯕ ꯃꯈꯣꯟꯁꯨ ꯇꯥꯗ꯭ꯔꯦ ꯅꯪ ꯋꯥꯗꯤ ꯁꯥꯕꯒꯤ ꯂꯣꯏꯅꯃꯛ ꯅꯪꯅꯅꯤꯀꯣ ꯁꯤ
ꯑꯁ
ꯑꯩ ꯃꯈꯣꯟ ꯇꯥꯗꯕꯁꯦ ꯅꯪꯅꯅꯤ
ꯅꯨꯡꯉꯥꯏꯇꯦꯅꯦ ꯑ
ꯅꯣꯏ ꯁꯀ꯭ꯔꯤ ꯆꯥꯆꯔꯒ ꯑꯩꯉꯣꯟꯗ ꯂꯥꯛꯄꯁꯤꯡꯅꯅꯦ
ꯑꯦꯔꯦ ꯅꯣꯏ ꯅꯤꯡꯁꯥꯡ ꯍꯅ ꯑꯗꯨꯃꯥꯏ ꯍꯥꯏꯅ
ꯃꯤ ꯂꯣꯏꯅꯃꯛ ꯆꯧꯈ꯭ꯔꯤ ꯆꯥꯕꯒꯤ ꯑꯩ ꯁꯥꯎꯈ꯭ꯔꯦꯁꯤ ꯇꯅꯤꯗ꯭ꯔꯦ
ꯅꯣꯏ ꯏꯟꯁꯥꯡ ꯍꯥꯎꯋꯦꯅ ꯏꯟꯁꯥꯡ ꯂꯥꯟꯅꯔꯁꯤꯅꯦ ꯄꯥꯔꯁꯦꯜꯗ
ꯑꯥ ꯄꯨꯔ ꯑꯣ ꯅꯪ ꯍꯅ ꯅꯪ ꯇꯤꯐꯤꯟ ꯄꯨꯔꯛꯑꯣ ꯑꯩ ꯑꯃꯨꯛꯀ ꯍꯥꯞꯔꯒ ꯄꯤꯔꯛꯀꯦ ꯎ
ꯎꯝ
ꯁꯥꯗꯤ ꯁꯥꯏꯍꯦ ꯁꯥꯕ ꯍꯥꯏꯕꯨ ꯅꯨꯡꯁꯥ ꯊꯣꯛꯗ꯭ꯔꯁꯨ ꯁꯕꯗꯣ
ꯍꯣꯏ
ꯅꯁꯁꯨ ꯂꯥꯛꯐꯦ
ꯎꯝ
ꯅꯣꯏꯔꯣꯝꯗꯤ ꯁꯥꯔꯝꯔꯣꯏꯗ ꯅꯣꯏꯗꯤ ꯐꯦꯟ ꯃꯈꯥꯗ ꯅꯨꯡꯉꯥꯏꯅ ꯂꯩꯔꯝꯒꯅꯤ
ꯍꯣꯏ ꯑꯗꯨꯝ ꯅꯨꯡꯉꯥꯏꯗꯤ ꯅꯨꯡꯉꯥꯏꯗ ꯑꯁ ꯇꯨꯝꯃ ꯃꯥꯂꯅ ꯎꯝ
ꯅꯪ ꯀꯨꯏꯔꯕꯣ ꯁꯤꯁꯦ
ꯑꯥ ꯑꯩꯁꯨ ꯍꯞꯇꯥ ꯑꯃ ꯍꯞꯇꯥ ꯑꯅꯤ ꯑꯍꯨꯝ ꯍꯞꯇꯥ ꯑꯅꯤ ꯑꯍꯨꯝꯅꯤ ꯍꯣꯏ
ꯎꯝ ꯑꯁ ꯑꯗꯨꯗꯤ ꯅꯪꯗꯤ ꯊꯨꯅ ꯂꯣꯏꯌꯦꯅꯦ
ꯑꯥ
ꯅꯣꯏꯁꯤꯗ ꯊꯕꯛ ꯄ꯭ꯔꯣꯒꯦꯁ ꯌꯥꯝ ꯆꯠꯂꯦꯅꯦ ꯅꯣꯏꯗꯤ
ꯎꯝ ꯎꯝ
ꯃꯤ ꯂꯥꯡꯅꯕꯅꯕ ꯍꯧꯔꯦ ꯍꯧꯖꯤꯛꯇ
ꯑꯩꯈꯣꯏꯗꯤ ꯑꯩꯗꯤꯀꯣ ꯉꯁꯤꯅ ꯍꯞꯇꯥ ꯑꯍꯨꯝ ꯁꯨꯔꯦ
ꯑꯣ ꯑꯗꯨꯗ ꯄꯨꯂꯞ ꯂꯣꯏꯕ
ꯑꯇ ꯑꯍ ꯍꯣꯏ
ꯑꯁ
ꯅꯣꯏꯗꯤ ꯊꯕꯥꯛ ꯇꯧꯕꯒꯤꯅꯦ ꯑꯩ ꯑꯩ ꯍꯧꯖꯤꯛꯀꯥꯟꯗ ꯁꯨꯇꯤꯗ ꯂꯩꯕꯀꯣ ꯑꯗꯨꯒꯤ ꯑꯩꯅ ꯐꯖꯅ ꯅꯃ ꯅꯣꯡꯃꯥꯗ ꯑꯁ ꯀꯨꯟꯒꯨꯝꯕ ꯑꯗꯨꯝ ꯁꯥꯕꯅꯤꯅ ꯑꯩ ꯃꯤꯁꯨꯨꯏ ꯌꯥꯝ ꯂꯩ ꯑꯗꯨꯀꯥꯟꯗꯗꯤꯀꯣ ꯍꯧꯖꯤꯛꯇꯤ ꯃꯤ ꯈꯔ ꯌꯥꯝꯗꯦ ꯑꯗꯨ ꯍꯞꯇꯥ ꯑꯃ ꯑꯅꯤꯒꯤ ꯑ ꯂꯥꯁ ꯋꯤꯛ ꯂꯥꯁ ꯂꯥꯁ ꯋꯤꯛꯀꯨꯝꯕꯗ ꯀꯣ ꯃꯤꯁꯨ ꯌꯥꯝ ꯂꯩꯕꯀꯣ ꯑꯗꯨꯝ ꯅꯨꯡꯉꯥꯏꯕꯅꯤ ꯍꯧꯖꯤꯛꯇꯤ ꯃꯤ ꯈꯔ ꯌꯥꯝꯗꯕꯒꯤꯅꯦ ꯅꯪꯅ ꯀꯔꯤꯅꯣ ꯇꯧꯔꯤꯁꯦ
ꯑꯠꯇꯗꯤ ꯀ꯭ꯌꯎ ꯀ꯭ꯌꯎꯗꯅꯦꯕ ꯂꯥꯛ
ꯀꯎꯗꯅꯦꯍꯣ ꯑꯁ ꯀ꯭ꯌꯨꯗ ꯂꯩꯕꯅꯦꯍꯦ ꯍꯥꯏꯒꯨꯅꯨ ꯃꯤ ꯇꯔꯥ ꯑꯃ ꯀ꯭ꯌꯨꯗ ꯂꯩꯕꯅꯤꯍꯦ
ꯑꯗꯨꯒꯤ ꯑꯃ ꯂꯣꯏꯔꯗꯤ ꯑꯃ ꯑꯃ ꯂꯣꯏꯔꯗꯤ ꯑꯃ ꯀꯣ ꯑꯗꯨꯝ ꯇꯧꯕꯅꯦ ꯑꯗꯨꯒ ꯅꯦꯠꯋꯥꯛ ꯐꯕꯁꯤꯡꯕꯨ ꯋꯥꯔꯤ ꯁꯥꯈ꯭ꯔꯦ ꯍꯥꯏꯔꯗꯤ ꯑꯃꯨꯛꯀ ꯀꯥꯊꯣꯛꯇꯦ ꯀꯠꯊꯣꯛꯇꯕꯤꯗ ꯑꯃꯨꯛꯀ ꯅꯦꯛꯁ ꯅꯦꯛꯁ ꯅꯦꯛꯁ ꯇꯧꯔꯒ ꯃꯔꯤ ꯃꯔꯤ ꯃꯤ ꯑꯃꯗꯀꯣ ꯑꯗꯨꯝ ꯇꯧꯕ
ꯅꯋꯥꯛ ꯐꯠꯇꯕꯁꯤꯡꯕꯁꯤ ꯀꯧ ꯑꯃ ꯇꯧꯔꯒ ꯇꯣꯛꯈ꯭ꯔꯕꯅꯦ ꯑꯩꯗꯤ ꯇꯧꯕ ꯌꯥꯗꯦꯕ
ꯑꯗꯨꯗꯤꯩꯅꯁꯦ ꯊꯕꯛ ꯑꯩꯈꯣꯏ ꯁꯝꯅ ꯍꯥꯏꯔꯀꯥꯟꯗ ꯒꯣꯔꯃꯦꯟꯒꯤ ꯊꯕꯛ ꯑꯃ ꯊꯣꯛꯄꯗ ꯐꯣꯝ ꯊꯥꯖꯤꯟꯕꯒꯤ ꯇꯥꯏꯞꯅꯤꯅꯦ
ꯑꯥ ꯑꯗꯨꯅꯦ ꯋꯦꯇꯤꯡ ꯂꯤꯁꯀꯨꯝꯕ ꯂꯥꯛꯄꯒꯣ ꯑꯗꯨ ꯇꯥꯏꯗꯅꯦ
ꯌꯥꯏ ꯌꯥꯏ ꯅꯣꯏꯁꯦ ꯀꯣ ꯁꯦꯟꯇꯔ ꯃꯈꯜ ꯑꯃꯅꯤꯅꯦꯅꯦ
ꯎꯝ ꯅꯨꯡꯉꯥꯏꯕꯅꯦ ꯑꯁꯤꯒ ꯊꯕꯛ ꯐꯖꯅ ꯇꯧꯔꯤꯁꯦ ꯃꯇꯝ ꯆꯠꯄꯁꯨ ꯈꯪꯗꯦ ꯁꯨꯛꯆꯠ ꯆꯀꯅꯤ
ꯎꯝ
ꯅꯪꯒꯤ ꯑꯁꯤ ꯉꯁꯤꯒꯤ ꯃꯤꯇꯤꯡꯗꯣ ꯆꯔꯆꯀꯤꯔꯥ ꯆꯥꯔꯁꯒꯤ ꯃꯤꯇꯤꯡꯒ ꯍꯥꯏꯕꯅꯤ
ꯍꯣꯏ
ꯑꯣ ꯑꯣ ꯐꯩꯅꯦ ꯑꯗꯨ ꯃꯤ ꯂꯥꯛꯈ꯭ꯔꯕ꯭ꯔꯥ ꯍꯧꯖꯤꯛꯇꯤ
ꯎꯝ ꯍꯣꯏ ꯃꯤ ꯂꯥꯛꯄ ꯍꯔ
ꯑꯥ ꯑꯗꯨꯗꯤ ꯁꯤꯀꯣ ꯂꯣꯏꯔꯒ ꯂꯣꯏꯔꯣꯏꯁꯤꯀꯣ
ꯍꯣꯏ ꯁꯤ ꯀꯣꯜ ꯂꯣꯏꯔꯦ ꯑꯩ ꯆꯪꯈꯤꯒꯦ ꯆꯪꯉꯛꯑ ꯍꯣꯔꯦꯟ ꯃꯣꯏ ꯭ꯔꯦꯛ ꯂꯥꯛꯛꯇ ꯃꯨ ꯇꯧ ꯑꯣꯀꯦ
ꯍꯣꯏ ꯍꯣꯏ ꯑꯗꯨꯝ ꯇꯥꯛꯑꯣꯣ ꯑꯥꯡ ꯐꯔꯤ ꯂꯩꯕ ꯀꯥꯟꯗꯀꯣ ꯑꯗꯨꯝ ꯍꯥꯏꯔꯛꯑꯣ ꯑꯩꯅ ꯌꯥꯕ ꯃꯇꯝꯗ ꯑꯣꯀꯦ ꯍꯥꯏꯔꯛꯀꯅꯤ
ꯅꯠꯇꯦ ꯂꯤꯃꯤꯠꯇꯤ ꯂꯩꯔꯤꯕ ꯅꯠꯇ꯭ꯔꯣ
ꯑꯥ ꯃꯔꯤ ꯑꯅꯤ ꯇꯧꯈ꯭ꯔꯦꯀꯣ ꯑꯩꯈꯣꯏꯅꯤꯀꯣ
ꯎꯝ
ꯎꯝ ꯑꯅꯤ ꯂꯩꯔꯦ ꯌꯥ ꯁꯤ ꯅꯪ ꯑꯩꯕꯨ ꯇꯧꯕꯩꯑꯕ
ꯑꯣ ꯑ ꯑꯅꯤꯅꯤꯅ
ꯑꯣ ꯑꯗꯨꯗꯤ ꯀꯔꯤꯅꯣ ꯑꯩꯠꯀꯨꯝꯕꯁꯨ ꯇꯥꯕ ꯌꯥꯕꯅꯦ ꯑꯗꯨ ꯑꯣꯏꯔꯁꯨ ꯑꯗꯨ ꯅꯪꯅ ꯍꯥꯟꯅ ꯇꯥꯎꯕꯗꯣ ꯑꯗꯨꯗ ꯂꯩꯇ꯭ꯔꯦꯕ ꯅꯪ ꯇꯥꯎꯕ ꯌꯥꯔꯣꯏꯕ
ꯑꯠꯆꯥ ꯑꯠꯆꯥ
ꯎꯝ ꯇꯨꯒꯅꯦ ꯍꯧꯖꯤꯛꯅ ꯐꯥꯔꯁꯅꯦ ꯑꯗꯨꯗꯤ ꯑꯦ ꯑꯁꯤ ꯑꯁꯤꯗ ꯌꯥꯔꯗꯤ ꯅꯪ ꯑꯍꯨꯝ ꯑꯗꯨꯝ ꯑꯃꯨꯛꯀ ꯑꯍꯨꯝ ꯇꯧꯕ ꯌꯥꯏ ꯑꯃꯗꯤ ꯍꯧꯖꯤꯛ ꯂꯣꯏꯔꯦꯗꯅ ꯑꯗꯨ ꯀꯩꯗꯧꯉꯥꯏ ꯂꯣꯏꯒꯦꯔꯗꯤ ꯈꯪꯉꯦ ꯁꯤꯗꯣ ꯑꯩꯅ ꯇꯥꯎꯕꯗꯤ ꯌꯥꯗ꯭ꯔꯕꯅꯦꯕ ꯁꯤꯁꯨ ꯀꯣ ꯑꯗꯨꯒ ꯑꯗꯨꯝ ꯔꯤꯁꯤꯞ ꯉꯥꯛꯇ ꯇꯧꯕ
ꯑꯣꯝ